ꯍꯜꯂꯣ ꯇꯥꯕ꯭ꯔꯣ ꯍꯣꯏ ꯇꯥꯏꯌꯦ ꯑꯗꯨꯗꯤ
ꯍꯣꯏ ꯑꯩꯁꯨ ꯇꯥꯏꯌꯦ
ꯌꯥꯝꯅ ꯊꯕꯛ ꯆꯤꯜꯂꯦꯀꯣ
ꯍꯣꯏ ꯑꯩꯉꯤꯁꯨ ꯌꯥꯝ ꯐꯪꯕ
ꯆꯤꯛꯟ ꯆ
ꯍꯣꯏ ꯑꯗꯨꯒ ꯃꯇꯝ ꯂꯩꯇ꯭ꯔꯦꯀꯣ ꯍꯧꯖꯤꯛꯀꯥꯟꯗꯣ
ꯎꯝ ꯍꯣꯏ ꯇꯤꯇꯥꯏ ꯇꯧꯕꯔꫭ ꯑꯗꯨꯝ ꯍꯩꯌꯦ ꯅꯪꯗꯤ
ꯁꯤ ꯍꯧꯖꯤꯛꯇ ꯑꯩꯒꯤ ꯏꯃꯥꯒ ꯋꯥꯔꯤ‌ ꯁꯥꯟꯅꯕꯀꫭ ꯍꯧꯖꯤꯛꯅ ꯐꯣꯟ ꯊꯝꯃꯦ ꯐꫭꯟ ꯇꯨꯝꯅꯤꯡꯉ ꯊꯝꯉꯔꯤ ꯍꯥꯏꯌꯦ ꯐꫭꯟ
ꯀꯁ ꯍꯥꯏ ꯅꯨꯄꯥ ꯆ
ꯅꯨꯄꯤ ꯈꯔ ꯊꫭꯡꯉꯦꯕ ꯍꯧꯖꯤꯛ
ꯍꯧꯖꯤꯛ ꯋꯥꯔꯤ ꯁꯥꯔꯒꯀꯣ
ꯇꯨꯝꯒꯦ ꯅꯪꯗꯤ
ꯎꯝ ꯑ ꯑꯩꯁꯨ ꯑꯗꯨꯝꯅ ꯍꯧꯖꯤꯛ ꯂꯥꯏꯔꯤꯛ ꯈꯤꯇꯪ ꯏꯒꯦ ꯑꯩꯒꯤꯗꯤ ꯋꯥꯠꯂꯤꯀꯣ ꯑꯗꯨ ꯈꯤꯇꯪ ꯏꯒꯦ ꯑꯗꯨꯒ ꯍꯥꯏꯗ ꯔꯦ ꯍꯥꯏꯀ ꯆ ꯊꯗꯤ
ꯃꯥꯅꯤ ꯑꯗꯨ ꯑꯗꯨꯗꯤ ꯆꯠꯄꯗꯣ ꯋꯥꯕ꯭ꯔꯥ
ꯋꯥꯝ ꯋꯥꯏꯌꯦ ꯑꯗꯨꯒꯤ ꯆꯠ ꯑꯗꯨ ꯆꯞꯃꯥꯟꯅꯔꯅꯤ ꯂꫭꯏꯔꯁꯨ ꯈꯨꯗꫭꯞꯄ ꯂꯩꯇ꯭ꯔꯦ
ꯎꯝ
ꯎꯄꯥꯏ ꯂꯩꯇꯦ ꯑꯗꯨꯒ ꯅꯈꯨꯠ ꯅꯪꯒꯤ ꯏꯆꯦꯗꯨꯀꯣ
ꯎꯝ
ꯏꯆꯦꯗꯨ ꯌꯨꯝ ꯌꯨꯝꯗ ꯂꯩꯕ꯭ꯔꯣ
ꯂꯩ ꯍꯣꯏ ꯌꯨꯝꯗ ꯂꯩꯌꯦ ꯍꯧꯖꯤꯛꯀꯥꯟ ꯃꯈꯣꯏꯁꯨ ꯐꯥꯏꯅꯦꯜ ꯌꯔ ꯑꯣꯏꯈꯤꯅꯀꯣ ꯑꯗꯨꯒꯤ ꯑꯗꯨꯗꯤꯒꯨꯝꯕ ꯆꯪꯇꯦ ꯑꯗꯨꯒꯤ ꯃꯥꯁꯨ ꯌꯨꯝꯗ ꯍꯜꯂꯒ ꯄꯥꯏꯌꯦ
ꯎꯝ ꯍꯥꯏꯗꯤ ꯎꯗ꯭ꯔꯦ ꯍꯧꯖꯤꯛ ꯀꯥꯟꯗꯨ ꯃꯥꯗꯨ ꯃꯥꯁꯨ ꯎꯗ꯭ꯔꯦ ꯑꯗꯨ ꯗ ꯑꯩꯈꯣꯏ ꯀꯖꯤꯟ ꯑ ꯅꯨꯄꯥ ꯑꯃ ꯂꯩꯌꯦꯀꯣ ꯑꯗꯨꯁꯨ ꯎꯗ꯭ꯔꯦ ꯑꯗꯨꯅꯦ
ꯎꯝ ꯎꯝ ꯎꯝ
ꯃꯊꯩꯗꯨ ꯍꯧꯖꯤꯛ ꯀꯥꯟꯗꯤ ꯎꯗꯔꯤ
ꯃꯈꯣꯏꯗꯤ ꯋꯥꯟ ꯃꯟꯂ ꯂꯤꯐ ꯄꯤꯈ꯭ꯔꯦ ꯍꯥꯏꯌꯦ ꯏꯁꯇꯗꯤ ꯂꯤꯐꯅ
ꯑꯣ- ꯑꯣ ꯂꯥꯁ ꯇꯝꯁꯨ ꯍꯥꯏꯌꯦ ꯑꯗꯨꯝꯅ ꯑꯩꯈꯣꯏ ꯀꯖꯤꯟꯗꯨ ꯅꯨꯄꯥꯗꯨꯅ ꯍꯥꯏꯌꯦ ꯅꯉꯣꯟꯗꯁꯨ ꯑꯩꯈꯣꯏꯗ ꯇꯨꯃꯤꯟ ꯂꯥꯛꯀꯦ ꯂꯩꯇꯩ ꯑꯗꯨꯃꯅ ꯍꯥꯏꯌꯦ ꯃꯥꯁꯨ
ꯑꯣ ꯍꯣꯏ ꯑꯗꯨꯒ ꯑꯩꯒꯤ ꯅꯤꯁꯇꯨ ꯍꯧꯖꯤꯛꯀꯥꯟꯗꯤ ꯄ꯭ꯂꯦ ꯏꯁ꯭ꯀꯨꯜꯗ ꯆꯥꯏꯌꯩꯕ ꯑꯗꯨꯒꯤ ꯃꯥꯗꯨ ꯌꯥꯝ ꯍꯔꯥꯎꯕꯗꯨ
ꯑꯗꯨꯒ ꯀꯣ ꯃꯥꯗꯨꯀꯣ ꯃꯥꯗꯨ ꯐꯖꯅ ꯏꯁꯃꯥꯔꯠ ꯑꯣꯏꯈ꯭ꯔꯦꯕ ꯃꯥꯁꯨ ꯀꯣꯀ꯭ꯔꯣꯁ ꯖꯟꯇꯥ ꯄꯥꯔꯇꯤꯁꯨ ꯀꯣ ꯈꯪꯉꯦꯕ ꯃꯥ ꯃꯥꯗꯨ
ꯀꯔꯤꯔ
ꯀꯣꯀ꯭ꯔꯣꯁ ꯖꯟꯇꯥ ꯄꯥꯔꯇꯤꯗꫭ
ꯑꫭ ꯑꫭ ꯑꫭ
ꯎꯝ ꯍꯣꯏ ꯑꯗꯨ ꯑꯗꯨ ꯃꯥꯅ ꯍꯥꯏꯌꯦꯀꯣ ꯑꯪꯀ ꯃꯦꯁꯤꯁꯨ ꯑꯪꯀ ꯃꯦꯁꯤꯁꯨ ꯈꯪꯉꯦꯕ ꯑꯗꯨꯒ ꯃꯥꯅ ꯍꯥꯏꯌꯦ ꯑꯪꯀ ꯃꯦꯁꯤꯅ ꯑꯣ ꯐꯨꯠꯕꯣꯜ ꯁꯀꯣꯔ ꯇꯣꯑꯦ ꯍꯥꯏꯔꯒꯀꯣ ꯐꯣꯟꯗꯀꯣ ꯋꯥꯔꯤ ꯁꯥꯕꯗꯣ ꯑꯗꯨꯝ ꯍꯥꯏꯕ ꯌꯥꯝꯣꯛꯅꯤꯅꯦ ꯑꯪꯀꯜ ꯃꯦꯁꯁꯤ ꯍꯥꯏꯔꯦ
ꯑ ꯈꯔꯁꯤ ꯑꯗꯨ ꯃꯥꯗꯨ ꯎꯃꯤꯅꯤ ꯍꯥꯏ ꯑꯗꯨꯔꯁꯨ ꯑꯗꯨ ꯑꯗꯨ ꯍꯧꯖꯤꯛꯀꯥꯟꯗꯤ ꯃꯇꯝ ꯂꯩꯇ꯭ꯔ ꯁꯟꯗꯦꯗꯨ ꯃꯇꯝ ꯂꯩ ꯃꯉ ꯆ ꯂ ꯀꯒꯣ ꯃꯗꯨ ꯌꯦ ꯍꯥꯏꯥꯏꯦ ꯑꯩꯗꯤ ꯂꯥꯏꯔꯤꯛꯇꯤ ꯃꯥꯗꯨ ꯌꯥꯝꯅ ꯍꯥꯏꯦꯞꯄꯤ ꯑꯣꯏꯑꯦ ꯃꯥꯗꯨ ꯑꯗꯨꯅꯥꯏꯗꯤ ꯃꯗꯨꯀꯣ
ꯑꯥ
ꯑꯩꯅ ꯃꯈꯣꯏꯒꯤ ꯌꯨꯝꯗ ꯂꯥꯛꯆꯗꯗꯤꯀꯣ ꯃꯗꯨ ꯌꯥꯝꯅ ꯍꯥꯏꯄꯤ ꯑꯣꯏꯔꯦ
ꯎꯝ ꯍ ꯎꯝ ꯃꯥꯁꯨ ꯃꯗꯣ ꯏꯃꯥꯟꯅꯕꯤꯒꯨꯝꯕ ꯂꯩꯇꯦꯅꯀꯣ ꯑꯗꯨꯒꯤ ꯃꯤꯅ ꯃꯈꯣꯏꯒꯤ ꯌꯨꯝꯗ ꯂꯥꯛꯄꯗꯣ ꯌꯥꯝ ꯍꯔꯥꯎꯋꯦ ꯋꯥ
ꯍꯣꯏ ꯑꯗꯨꯝ
ꯎꯝ ꯎꯝ
ꯑꯗꯨ ꯑꯣꯏꯔꯗꯤ ꯍꯧꯖꯤꯛ ꯀꯃꯤꯡ ꯁꯟꯗꯦꯗꯨꯒꯤ ꯃꯇꯝ ꯂꯩꯕꯗꯤ ꯍꯥꯏꯔ ꯃꯉꯣꯟꯗ ꯂꯥꯛꯂꯒ ꯌꯦꯡꯒꯦ ꯃꯗꯨ ꯑꯣ ꯑꯗ ꯃꯗꯨ ꯑꯩ ꯑꯩꯉꯣꯟꯗ ꯌꯥꯝ ꯄꯥꯝꯃꯦ ꯑꯗꯨ ꯃꯥꯗꯣ
ꯎꯝ ꯑꯗꯨꯒ ꯃꯥꯁꯨ ꯌꯥꯝ ꯏꯁ꯭ꯇꯥꯏꯂꯤꯁ ꯑꯣꯏꯌꯀꯣ ꯂꯤꯞ ꯏꯁꯇꯤꯛ ꯃꯦꯀꯞꯒꯨꯝꯕ ꯌꯥꯝ ꯄꯝꯃꯦ ꯄꯥꯝꯃ ꯑꯗꯨ
ꯍꯣꯏ ꯅꯨꯄꯤꯅꯦ
ꯎꯝ
ꯅꯨꯄꯤꯗ ꯅꯨꯄꯤ ꯂꯅ ꯃꯥ ꯑꯗꯨ ꯄꯅꯤ ꯀꯣ
ꯎꯝ ꯍꯣꯏ ꯑꯗꯨꯒ ꯃꯗꯨ ꯑꯩꯈꯣꯏꯒꯤ ꯏꯆꯦ ꯑꯃ ꯂꯨꯍꯣꯡ ꯇꯤꯁ ꯑꯦꯌꯥꯔ ꯂꯧꯍꯟꯕꯗꯣ ꯋꯤꯗꯤꯟ ꯗ ꯆꯠꯄ ꯑꯗꯨꯒꯤ ꯎꯝ ꯀꯨꯁꯤꯟ ꯃꯥꯅꯀꯣ ꯃꯥꯒꯤ ꯃꯃꯥ ꯃꯄꯥꯗ ꯀꯥ ꯀꯨꯏꯁꯤꯟ ꯇꯣꯛꯈ꯭ꯔꯦꯕ ꯃꯥ ꯅꯦꯛꯁ ꯇꯥꯏꯝ ꯎ ꯑꯣ ꯑꯍꯥꯡꯕꯗꯨꯀꯣ ꯃꯥ ꯀꯔꯤ ꯅꯨꯄꯥꯒꯤ ꯗꯤꯟꯇꯣꯛꯒꯦ ꯍꯥꯏꯔꯒ
ꯑꯩ ꯌꯥ ꯃꯗꯨꯒꯤ ꯃꯍꯥꯏꯌꯨꯀꯣ
ꯍꯣꯏ ꯃ‌ꯣꯏꯗꯤ ꯌꯥꯝ
ꯍꯧꯖꯤ ꯀ ꯑꯉꯥꯡꯁꯨ ꯑꯉꯝ ꯅꯠꯇ꯭ꯔꯦ ꯃꯈꯣꯏꯗꯤ ꯌꯥꯝ ꯈꯪꯉꯦ ꯎꯪ
ꯑꯗꯨꯒ ꯃꯥꯗꯨꯀꯣ ꯑꯩꯈꯣꯏꯒꯤ ꯌꯨꯝ ꯀꯔꯤꯒꯤ ꯂꯩꯇꯦꯕꯁꯨ ꯈꯪꯈ꯭ꯔꯦꯕ ꯑꯗꯨꯒ ꯃꯈꯣꯏꯅ ꯑꯩꯈꯣꯏ ꯃꯥꯗꯨ ꯈꯪꯉꯦꯕ ꯏꯝꯐꯥꯜꯗꯁꯨ ꯔꯦꯟꯗ ꯂꯩꯑ ꯍꯥꯏꯔꯒ ꯀꯣ ꯑꯗꯨꯒ ꯎꯝ ꯇꯗꯨꯄꯤꯗ ꯂꯩ ꯍꯥꯏꯕꯁꯨ ꯇꯗꯨꯕꯤꯗꯁꯨ ꯑꯩꯒꯤ ꯏꯃꯥꯒꯤ ꯌꯨꯝꯅꯦ ꯑꯗꯨꯋꯥꯏ ꯗꯤꯃꯥꯄꯨꯔꯁꯨ ꯃꯥꯒꯤ ꯏꯄꯥꯒꯤ ꯏꯃꯥꯒꯤ ꯌꯨꯝꯅꯦ ꯑꯗꯨꯒꯤ ꯑꯩꯈꯣꯏꯒꯤ ꯌꯨꯝ ꯀꯔꯤ ꯀꯗꯩꯗꯤ ꯑꯦ ꯀꯔꯤꯒꯤ ꯂꯩꯇꯦꯕ ꯍꯥꯏꯔꯒ ꯀ ꯀꯨꯁꯟꯒꯨꯝꯕ ꯌꯥꯝ ꯇꯧꯋꯦꯕ
ꯑꯩꯌꯥ
ꯎꯝ
ꯃꯥꯗꯨ ꯌꯥꯝꯅ ꯏꯁꯃꯥꯔꯠ ꯑꯣꯏꯈ꯭ꯔꯦ ꯀꯣ
ꯍꯣꯏ ꯍꯣꯏ
ꯎꯝ ꯄꯜꯂꯦꯍꯦ ꯑꯗꯨ ꯑꯗꯨ ꯑꯣꯏꯗꯤ
ꯎꯝ
ꯏꯁꯃꯥ ꯑꯣꯏꯈ꯭ꯔꯦ ꯃꯗꯨ
ꯎꯝ ꯑꯗꯨꯒ ꯀꯣ ꯑꯥ ꯅꯪꯒꯤ ꯏꯆꯦꯅꯀꯣ ꯃꯥꯕꯨ ꯑꯣ ꯁꯦꯀꯦꯟ ꯍꯦꯟꯗ ꯐ꯭ꯔꯣꯛ ꯑꯃ ꯄꯤꯑꯦꯕ ꯑꯗꯨꯒꯤ ꯃꯥꯅ ꯀꯨꯏꯁꯟ ꯑꯃꯨꯛꯒ ꯍꯪꯕ ꯑ ꯃꯥꯗꯨ ꯍꯧꯖꯤꯛꯀꯥꯟꯗꯤ ꯑꯉꯥꯡ ꯕꯤꯕꯤ ꯂꯦ ꯈ꯭ꯔꯦ ꯑꯗꯨꯒꯤ ꯃꯥ ꯀꯔꯤꯒꯤ ꯑꯩꯕꯨ ꯌꯥꯝ ꯅꯨꯡꯁꯤꯕ ꯑꯗꯨꯒꯤ ꯐ꯭ꯔꯣꯛ ꯄꯤꯕ ꯍꯥꯏꯔ ꯂ ꯇ ꯏꯅꯦ ꯀꯃꯅ
ꯍꯣꯏ ꯃꯥꯗꯨ ꯌꯥꯝ ꯃꯗꯨ ꯈꯪꯅꯩ ꯑꯗꯨ ꯑꯣꯏꯖꯨ ꯃꯗꯨꯀꯣ ꯌꯥꯝꯅ ꯏ꯭ꯁꯃꯥꯔꯠ ꯑꯣꯏꯋꯦ
ꯎꯝ
ꯑꯩꯈꯣꯏꯅ ꯑꯉꯥꯡ ꯃꯗꯨ ꯑꯉꯥꯡꯅꯦ ꯑꯗꯨꯒꯨꯝꯕꯗꯨ ꯎꯝ ꯑꯣꯏꯗꯊ꯭ꯔꯤ ꯃꯗꯨ ꯃꯥꯒꯤ ꯋꯥꯈꯜꯒꯨꯝꯕꯗꯣ ꯑꯩꯈꯣꯏ ꯑꯩꯈꯣꯏ ꯆꯞ ꯃꯥꯟꯅꯩ
ꯀꯔꯤꯅ ꯑꯗꯨ ꯃꯟꯅꯁꯃꯧꯔ ꯑ ꯑꯗꯨꯣ
ꯃꯌꯥꯝ ꯑꯗꯨ ꯁ꯭ꯀꯨꯜꯁꯨ ꯆꯥꯛꯇꯦꯅ ꯑ ꯃꯗꯨ ꯗꯤꯁ ꯏ꯭ꯌꯥꯔꯗ ꯐꯣꯔ ꯏꯌ꯭ꯔꯁ ꯑꯣꯛꯇꯣꯕꯔꯗ ꯐꯣꯔ ꯏꯌ꯭ꯔꯁ ꯁ꯭ꯔꯤꯒꯤꯅꯤ ꯀꯣ ꯁ꯭ꯔꯤꯛ
ꯑꯣꯛꯇꯣꯕꯔ ꯗꯦꯠ ꯀꯌꯥꯩꯅꯣ ꯃꯗꯨ
ꯅꯟꯇꯤꯟ ꯅꯟꯇꯤꯟ ꯃꯥꯒꯤ
ꯍ ꯑꯥ ꯍꯥꯏꯗꯤ ꯌꯨꯝꯗ ꯂꯥꯛꯅꯤꯡꯗꯕꯒꯤ
ꯍ ꯍꯣꯏ ꯑꯗꯨꯒ ꯑꯩꯒꯤ ꯏꯆꯦ ꯈꯨꯜꯁꯨꯀꯣ ꯑꯥ ꯅꯦꯛꯁ ꯇꯥꯏꯝ ꯃꯈꯣꯏꯒꯤ ꯑꯦꯛꯖꯥꯝꯒꯨꯝꯕ ꯂꯣꯏꯔꯕꯗꯤ ꯃꯈꯣꯏꯁꯨ ꯑꯩꯈꯣꯏꯒꯤ ꯈꯨꯟꯗꯀꯣ ꯍꯜꯂꯛꯀ‌ꯦ ꯍꯥꯏꯌ‌ꯦ
ꯎꯝ ꯎꯝ
ꯂꯩꯒꯦ ꯍꯥꯏꯌꯦꯦ ꯑꯗꯨꯒꯤ ꯃꯥꯗꯨ ꯑꯗꯨꯗ ꯃꯥꯁꯨ ꯀꯣ
ꯎꯝ
ꯑꯩꯈꯣꯏꯒꯤ ꯃꯤꯁꯇꯨꯀꯣ ꯎꯝ ꯃ‌‌ꯣꯝꯒꯤ ꯄ‌ꯦꯟꯗꯥꯁ ꯁ꯭ꯀꯨꯜ ꯀ ꯍꯥꯏꯌꯦꯌꯦ ꯎꯝ
ꯔꯗꯤ ꯏꯀꯦ ꯃꯥꯒꯤ ꯑꯦꯛ-ꯑꯦꯛꯖꯝ ꯂꯣꯏꯕꯗꯤ ꯀꯣ
ꯎꯝ
ꯀꯔꯤꯗꯔꯥ ꯑꯣꯛꯇꯨꯒꯤ ꯃꯗꯨ ꯊꯕꯛꯇꯨꯒꯤ
ꯎꯝ ꯐꯥꯖꯉ ꯈꯟꯗꯦ ꯑꯩꯈꯣꯏꯒꯤ ꯈꯨꯟꯗꯁꯨ ꯃꯥꯜꯂꯦ ꯑꯗꯨꯒ ꯂꯥꯁ ꯇꯥꯏꯝ ꯑꯩꯒꯤ ꯏꯃꯥꯟ ꯅꯨꯨꯄꯤ ꯈꯨꯨꯏꯅ ꯂꯩꯕꯗꯨ ꯃꯐꯜꯗ ꯑꯗꯨꯁꯨ ꯑꯣ-ꯑꯣ ꯑꯗꯨꯁꯨ ꯃꯥꯂꯦ ꯐꯖꯅ ꯈꯟꯗꯦ ꯍꯥꯏꯌꯦ
ꯍ ꯍꯣꯏ
ꯎꯝ
ꯎꯝ
ꯑꯗꯨꯗꯤ ꯍꯧꯖꯤꯛ ꯅꯪ ꯅꯪꯒꯤ ꯑꯦꯁꯥꯏꯟꯃꯦꯟ ꯏꯕ꯭ꯔꯥ
ꯎꯝ ꯍꯨꯆꯤ ꯅꯂ ꯂꯩꯦ
ꯎꯝ
ꯔ ꯑꯗꯨꯣ ꯄꯔ ꯃꯁꯤꯁꯤꯔꯕꯁ ꯎꯝ
ꯎꯝ
ꯑꯗꯨꯒ ꯅꯦꯛꯁ ꯇꯥꯏꯝꯅ ꯑꯃꯨꯛꯒ ꯍꯌꯦꯡꯅ ꯑꯃꯨꯛꯀ‌ ꯑꯃ ꯑꯩꯒꯦ ꯎ ꯎꯆꯖꯤ ꯀꯦ ꯑꯣꯏ ꯃ
ꯎꯝ
ꯑꯩꯅ-ꯑꯩꯅ ꯅꯪꯑ‌‌ꯣꯟꯗ ꯑꯃ ꯍꯥꯏꯒ‌ꯦꯀ‌ꯣ ꯑꯩꯅ ꯂꯥꯁ ꯇꯥꯏꯝ ꯅꯨꯄꯥ ꯑꯃ ꯋꯥꯔꯤ ꯁꯥꯟꯅꯩ ꯍꯥꯢꯕꯗꯨ ꯅꯪꯑꯣꯟꯗ ꯍꯥꯕꯗꯨ ꯀꯣ
ꯑꯣ-ꯑꯣ
ꯑꯗꯨ ꯃꯄꯗ ꯆꯣꯀ꯭ꯂꯦꯠꯁꯤ ꯌꯥꯝ ꯀꯤꯌꯦꯦ
ꯍꯥ
ꯆꯣꯛꯀ꯭ꯂꯦꯠ ꯑꯃꯨꯟꯕ
ꯎ ꯁꯤ
ꯍꯦ ꯍꯥꯏ ꯀꯅꯨ
ꯌꯥꯝ ꯀꯤꯕ꯭ꯔꯥ
ꯑꯩꯉꯣꯡꯗ ꯍꯥꯏꯕꯅꯦ ꯅꯪ ꯀꯔꯤꯒꯤ ꯆ꯭ꯂꯦ ꯆꯣꯛꯂꯦꯠ ꯄꯥꯝꯃꯦ ꯑꯩꯗꯤ ꯗꯥꯛ ꯆꯧꯀ꯭ꯂꯦꯠꯅꯦ ꯑꯗꯨꯅꯦ ꯑꯩꯅ ꯍꯥꯏꯕꯗꯤꯀꯣ
ꯎꯝ ꯎꯝ
ꯑꯗꯣ ꯃꯥꯗꯣ ꯗꯥꯔꯠ ꯆꯣꯀ꯭ꯂꯦꯠ ꯊꯤꯌꯦ ꯍꯥꯏꯌꯦ ꯑꯗꯨꯒ ꯃꯗꯨ ꯅꯨꯃꯤꯠꯇꯨ
ꯃꯥꯨ ꯍꯧꯖꯤꯛꯀꯥꯟ ꯀꯥꯗꯥꯏꯗ ꯂꯩꯕ꯭ꯔꯥ
ꯏꯝꯐꯥꯜꯗ ꯂꯩꯌꯦ ꯃꯥꯁꯨ
ꯑꯣ ꯀꯔꯤ ꯇꯧꯕ꯭ꯔꯥ
ꯑꯗꯨꯃꯥꯏꯅ ꯍꯣꯁꯇꯦꯜꯗ ꯐꯝꯂꯒ ꯑꯃꯛꯁꯨ ꯂꯥꯏꯔꯤꯛ ꯄꯥꯏ
ꯎꯝ ꯑꯗꯨ ꯃꯥ ꯑꯗꯢ ꯎꯝ ꯑꯁꯦꯡꯕꯀꯣ ꯃꯁꯛ ꯐꯖꯕ꯭ꯔꯥ
ꯃꯁꯛ ꯐꯕ ꯃꯁꯛ ꯐꯖꯕ꯭ꯔꯥ ꯍꯥꯢꯌꯨꯅꯦ ꯏꯀꯥꯏꯒꯅꯨ
ꯑꯗꯨ ꯑꯗꯨꯝ ꯈꯟꯗꯦ ꯐꯣꯇꯣ‌ꯗꯗꯤ ꯑꯩꯗꯤ ꯐꯥꯔꯁ ꯇꯥꯏꯝ ꯎꯔꯤꯗꯤꯀꯣ
ꯎꯝ
ꯃꯥꯅ ꯚꯤꯗꯤꯑꯣ ꯀꯣꯜ ꯇꯧꯁꯦ ꯑꯗꯨꯝꯅ ꯍꯥꯏꯕꯗꯣ ꯑꯁ ꯍꯩꯅꯗꯦ ꯍꯣꯏ ꯑꯗꯨꯝꯅ ꯑꯩꯁꯨ ꯇ‌ꯧꯔꯤ ꯀꯣ ꯇꯔꯗꯤ ꯎꯝ ꯃꯥꯒꯤ ꯚꯗꯤꯑꯣ ꯀꯣꯜꯗꯗꯤ ꯑꯣꯏꯔꯗꯤ ꯈꯔ ꯑꯣꯜ ꯇꯧꯋꯦ ꯑꯗꯨꯅ ꯊꯤꯡ ꯇꯧꯋꯦꯀꯣ ꯑꯗꯨ ꯃꯥꯒꯤ ꯑ ꯃꯁꯛ ꯑꯣ ꯑꯣ ꯀꯔꯤ ꯦꯜ ꯇꯗ ꯀꯣ
ꯎꯝ
ꯌꯥꯝ ꯐꯩ
ꯎꯝ ꯑꯗꯨ ꯑꯃꯨꯛ ꯃꯥꯗꯨꯀꯣ ꯆꯥꯎꯕ꯭ꯔꯥ ꯃꯥꯒꯤ ꯍꯥꯏꯠꯇꯨ
ꯌꯥꯝꯅ ꯆꯥꯎ ꯌꯥꯝꯅꯗꯤ ꯆꯥꯎꯗꯦ ꯐꯥꯏꯚ ꯄꯣꯏꯟ ꯀꯔꯤ ꯐꯥꯏꯚ ꯄꯣꯏꯟ ꯑꯩꯠ ꯑꯣꯔꯥ ꯂꯩ ꯃꯥꯁꯨ ꯂꯩ ꯐꯥꯏꯚ ꯄꯣꯏꯟ ꯑꯦꯠ ꯒꯨꯝꯕ ꯐꯥꯏꯚ ꯑꯦꯠ ꯐꯥꯏꯚ ꯄꯣꯏꯟ ꯑꯦꯠ ꯍꯣꯏ ꯑꯗꯨꯒꯨꯝꯕ ꯂꯩꯌꯦ ꯍꯥꯏꯌꯦ ꯑꯩꯗꯤ ꯢꯀꯥꯏ ꯍꯦ
ꯃꯗꯨ ꯅꯪꯒꯤ ꯅꯪ ꯐꯝꯕꯗꯨ ꯃꯐꯝꯗꯨꯗ ꯂꯥꯛꯄ
ꯍꯣꯏ ꯃꯥꯁꯨ ꯎꯝ ꯀꯩ ꯎꯝ ꯕꯖꯥꯔꯗ ꯂꯥꯛꯑꯣ ꯑꯗꯨꯃꯥꯏꯅ ꯍꯥꯏꯌꯦꯀꯣ ꯍꯥꯏꯗꯤ ꯑ ꯕꯥꯖꯥꯔ ꯆꯠꯞꯇꯣ ꯑꯩꯗꯤ ꯎꯝ ꯑꯣꯖꯥꯅ ꯄꯥꯔꯃꯤꯁꯟ ꯄꯤꯗꯦ ꯑꯗꯨꯝ ꯂꯥꯛꯑꯦ ꯍꯣꯏ ꯌꯥꯗꯦ ꯇꯝꯅ ꯍꯥꯏꯅ‌ꯦ ꯃꯅꯥ ꯑꯁꯤꯗ ꯂꯥꯏꯔꯒ ꯄꯤ
ꯎꯝ
ꯏꯀꯥꯏ ꯁꯕꯤ
ꯎꯝ ꯑꯗꯨꯝ ꯄꯤꯝꯕꯗꯨ ꯄꯤꯕꯗꯨ ꯏꯀꯥꯏꯀꯣ ꯑꯩꯈꯣꯏꯁꯨ
ꯍꯣꯏ ꯀꯔꯤꯔꯥ ꯑꯩꯈꯣꯏ ꯈꯤꯇꯝ ꯑꯗꯨꯒꯨꯝꯕꯥ ꯌꯥꯏ
ꯎꯝ
ꯑꯗꯣꯏꯁ ꯑꯗꯨꯒꯨꯝꯕꯗ‌ꯣ ꯀꯔꯤꯁꯨ ꯂꯩꯇ꯭ꯔꯦ ꯑꯗꯨꯅ ꯑꯗꯨꯃ ꯄꯥꯏꯔꯦꯗꯤ ꯅꯨꯃꯤꯠꯇꯦ ꯑꯗꯤ ꯀꯥꯏ
ꯍꯣꯏ
ꯅꯨꯉꯥꯏꯇ‌ꯦ
ꯎꯝ ꯍꯣꯏ
ꯑꯗ‌ꯣ ꯅꯪ ꯍꯧꯖꯤꯛ ꯇꯝꯒꯤ ꯋꯥꯇ‌ꯣꯏꯁꯤ